ꯇꯧꯒꯦ ꯍꯥꯏꯔꯗꯤꯅꯦ ꯀꯩꯁꯨ ꯂꯩꯏꯕ ꯊꯕꯛ ꯅꯠꯇꯦ ꯍꯥꯏꯗꯤꯅ ꯍꯩꯁꯤꯡꯕꯗꯤ ꯀꯩꯁꯨ ꯇꯣꯏꯕ ꯅꯠꯇꯦꯕ
ꯅꯠꯇꯦꯕ ꯑꯈꯣꯏꯅ ꯑꯥ ꯑꯈꯣꯏꯅꯅꯦ ꯑꯗꯨꯝ ꯀꯣꯟꯅ ꯑꯈꯣꯏꯅ ꯈ꯭ꯋꯥꯏ ꯑꯁꯣꯏꯕ ꯍꯥꯏꯔꯒꯗꯤꯀꯣ ꯄꯩꯁꯥ ꯇꯥꯟꯕꯩ ꯂꯝꯕꯤꯖꯦ ꯒ꯭ꯔꯦꯖꯨꯋꯌꯦꯁꯟ ꯂꯣꯏꯔꯒ ꯑꯗꯨꯝ ꯊꯕꯛꯀꯤ ꯊꯕꯛ ꯉꯥꯛꯇꯅꯤ ꯒ꯭ꯔꯦꯖꯨꯋꯦꯁꯟ ꯁꯥꯔꯇꯤꯐꯤꯀꯦꯠꯄꯨ ꯄꯥꯏꯔꯗꯤ ꯊꯕꯛꯀꯤ ꯊꯕꯛ ꯉꯥꯛꯇꯅꯤ ꯍꯥꯏꯔ ꯁꯨꯝ ꯂꯩꯊꯣꯛꯄꯗꯣ ꯑꯁ ꯍꯌꯦꯡꯋꯥꯏ ꯀꯣꯟ ꯑꯗꯨꯝ ꯏꯐꯪꯗ ꯐꯪꯗꯧ ꯂꯩꯔꯕꯅꯤ ꯍꯥꯏꯗꯤ ꯁꯤꯃ ꯁꯤꯃꯁ ꯇꯧꯔꯒ ꯈꯣꯠꯂꯒ ꯂꯥ ꯆꯤꯟꯗꯗꯤ ꯂꯥꯏ ꯍꯥꯏ ꯋꯥꯅꯦꯕ ꯊꯕꯛ ꯑꯣꯏ ꯎꯠꯂꯛꯄꯗꯗꯤ ꯂꯨꯏꯌꯦꯕ ꯌꯥꯝ
ꯏꯚꯦꯝ ꯍꯧꯖꯤꯛ ꯑꯦꯛꯁꯄꯤꯔꯤꯌꯦꯟꯁ ꯂꯩꯇꯕ ꯑꯝꯇ ꯂꯧꯗ꯭ꯔꯦ ꯀꯩꯅꯣ
ꯑꯗꯨꯅꯦ
ꯑꯦꯛꯁꯄꯤꯔꯤꯌꯦꯟꯁ ꯂꯣꯏ ꯍꯥꯏꯅꯔꯦꯕ
ꯑꯩꯈꯣꯏꯅꯖꯨ ꯁꯣꯏꯖꯕ ꯍꯥꯏꯗꯤ ꯑꯥ ꯑꯩꯈꯣꯏꯅꯕꯨ ꯀꯔꯤ ꯀꯩꯅꯣ ꯇꯧꯗꯣꯏꯅꯣ ꯈꯣꯠꯇꯣꯏꯅꯣ ꯅꯧꯔꯤ ꯈꯣꯠꯂꯤ ꯑꯥ ꯍꯧꯖꯤꯛꯇꯤ ꯑꯗꯨ ꯅꯦꯗꯥꯅꯦꯅ ꯁꯨꯝ ꯂꯩꯒꯤꯕꯗꯣ ꯑꯗꯨ ꯂꯣꯏ ꯁꯣꯏ ꯂꯩꯔꯝꯃꯦ
ꯏꯝꯐꯥꯜ ꯃꯆꯥꯅ ꯏꯝꯐꯥꯜ ꯃꯆꯥꯅ ꯍꯦꯜꯂꯦ ꯏꯝꯐꯥꯜ ꯃꯆꯥꯅ ꯍꯦꯜꯂꯦ
ꯀꯣꯛꯇꯤ ꯃꯤꯅꯅꯦ ꯇꯨꯌꯦꯜꯞ ꯂꯣꯏꯕꯒ ꯄꯠ ꯆꯪꯍꯧꯕꯅ ꯈ꯭ꯋꯥꯏ ꯐꯩꯀꯣ
ꯑꯇꯩꯗꯩꯁꯨ ꯌꯥꯝ ꯐꯗꯅ ꯊꯕꯛ ꯁꯤꯗꯩ ꯇꯧꯅꯤꯁꯨ ꯅꯠꯇꯦ
ꯑꯗꯨꯅꯦ ꯒ꯭ꯔꯦꯖꯦꯁꯟ ꯑꯥ ꯌꯧꯅ ꯇꯝꯃꯁꯨꯅꯦ ꯇꯥꯔ ꯂꯩꯕ ꯃꯌꯥꯝ ꯎꯕꯖꯤꯗꯅꯦ ꯑꯩ ꯏꯃꯥꯟꯅꯕꯤꯉꯩꯗꯤ ꯏꯕꯦꯝꯃ ꯂꯣꯏ ꯇꯧꯔ ꯀ꯭ꯔꯤꯌꯨꯗ ꯂꯣꯏ ꯆꯪꯅꯕꯖꯦ ꯂꯥꯛ ꯂꯥꯛꯅꯦ ꯇꯥꯟꯈꯥꯏꯗꯣ
ꯗꯥ ꯄꯥꯝꯗꯦ ꯑꯈꯣꯏ ꯀ꯭ꯔꯤꯌꯨꯒ
ꯑꯗꯨꯣꯏꯖꯨ ꯃꯇꯝ ꯈꯔꯗꯨꯗꯤ ꯃꯣꯏ ꯄꯩꯁꯥꯗꯨꯗꯤ ꯐꯖꯅ ꯐꯪꯉꯤꯗꯅ ꯑꯈꯣꯏꯅ ꯄꯥꯔꯃꯤꯅꯦꯟ ꯄꯥꯝꯕ ꯑꯗꯨꯅꯦ
ꯅꯪꯒꯤ ꯇꯧꯔꯛꯇꯨꯏꯅꯤ
ꯇꯣꯏ ꯅꯪ ꯑꯃ ꯍꯧꯖꯤꯛꯀꯤ ꯑꯥꯏ ꯑꯥꯏ ꯇꯤꯒꯤ ꯀꯩꯅꯣ ꯇꯧꯕꯩꯗꯣ ꯊꯥꯖꯟꯉꯦꯅꯗꯤ ꯅꯪ ꯀꯗꯥꯏꯗ ꯊꯥꯖꯤꯟꯗꯣꯏꯕ ꯀꯩꯗ ꯊꯥꯖꯤꯟꯗꯣꯏꯕ ꯍꯥꯏꯗꯤ ꯁꯨꯝ ꯀꯔꯤ ꯐꯨꯠꯇꯔꯥ ꯀꯩꯗꯅꯣ
ꯈꯪꯗ꯭ꯔꯤ ꯄꯔ꯭ꯦꯝꯒꯤ ꯍꯧꯖꯤꯛꯇ ꯍꯥꯏꯔꯛꯄꯗ ꯉꯥꯏꯔꯤ ꯑꯩ ꯄꯥꯗ꯭ꯔꯤꯕ
ꯑꯝ
ꯊꯥꯖꯜꯂꯑꯗꯤ ꯅꯪꯖꯨ ꯄꯨꯟ ꯊꯥꯖꯤꯟꯖꯤꯔꯣ
ꯊꯥꯖꯤꯟꯗꯗꯤ ꯀꯩꯅꯣꯅꯦ ꯍꯧꯖꯤꯛ ꯑꯩ ꯂꯦꯝ ꯑꯃꯝꯇ ꯊꯥꯗꯔꯣꯏ ꯄꯤꯛꯀꯦꯔꯥ ꯆꯥꯎꯒꯦꯔꯥ ꯑꯩꯅꯦ ꯑꯩ ꯀꯔꯤꯝꯇꯥ ꯈꯟꯗ꯭ꯔꯦ
ꯃꯅꯦ
ꯁꯤꯗ ꯆꯤꯜꯍꯥꯎ ꯊꯤꯕ ꯌꯥꯕ ꯅꯠꯇꯦ ꯍꯧꯖꯤꯛ
ꯁꯤ ꯍꯦꯛ ꯂꯣꯏꯕꯒꯥ ꯀꯝꯄꯟꯅꯤꯗꯤ ꯊꯕꯛ ꯑꯣꯐꯔ ꯃꯌꯥꯝ ꯄꯤꯔꯛꯇꯨꯏꯕ
ꯑꯗꯨꯅꯦ
ꯑꯩꯒꯤ ꯏꯟꯇ꯭ꯔꯦꯁꯁꯨ ꯂꯩꯌꯦ ꯀꯝꯄꯅꯤ ꯊꯕꯛꯁꯦ
ꯀꯝꯄꯅꯤꯗ ꯑꯩꯈꯣꯏꯒꯤ ꯃꯆꯥ ꯃꯁꯨꯗꯤ ꯇꯜꯂꯦ ꯍꯥꯏꯗꯤ ꯈꯔ ꯆꯥꯎꯔꯕꯗ ꯄꯥꯏꯒꯤꯕ
ꯎꯝ ꯕ꯭ꯔꯦꯟꯗꯥ ꯑꯗꯨꯒ
ꯑꯗꯨꯃꯥꯏꯅ ꯍꯥꯏꯅꯗꯨꯅꯦ ꯑꯗꯨꯃꯥꯏꯅ ꯉꯥꯡꯕꯗꯒꯅꯨꯅꯦ ꯈꯪꯉꯕ ꯕ꯭ꯔꯦꯟꯁꯤꯁꯨ ꯕ꯭ꯔꯦꯟꯅꯤꯅꯦ ꯅꯣꯏ ꯑꯗꯨꯃꯥꯏ ꯄꯉꯥꯡ ꯉꯥꯡꯉꯝꯕ ꯌꯥꯕ ꯕ꯭ꯔꯦꯟ ꯅꯠꯇꯦ
ꯄꯣꯡꯀꯣꯛ ꯐꯛꯑꯕ ꯕ꯭ꯔꯦꯟ ꯄꯣꯡꯀꯣꯛ ꯐꯛꯕ ꯕ꯭ꯔꯦꯟ
ꯃꯥꯅꯦ ꯃꯊꯧ ꯇꯧꯅꯤ ꯈꯪꯗ꯭ꯔꯕ ꯕꯔ꯭ꯦꯟꯅꯦ
ꯎꯝ ꯅꯪ ꯊꯥꯏꯅꯅꯦ ꯅꯤꯔꯃꯥ ꯍꯥꯏꯅ ꯇꯧ ꯀꯩꯅꯣ ꯂꯩꯕꯗꯣ ꯁꯔꯞ ꯂꯩꯕꯗꯣ ꯁꯤꯖꯤꯟꯅꯔꯛꯕ꯭ꯔꯥ
ꯁꯤꯟꯅꯔꯦ
ꯍꯧꯖꯤꯛꯁꯤ ꯎꯔꯤꯕ꯭ꯔꯥ
ꯑꯣꯏꯗ
ꯑꯗꯨ ꯃꯨꯠꯈꯤꯕꯒꯤ ꯋꯥꯔꯤꯗꯣ ꯈꯪꯕꯅ
ꯑꯦꯒꯤ
ꯑꯗꯨꯕꯦꯀ ꯅꯤꯔꯃ ꯍꯥꯏꯖꯦ ꯏ ꯊꯥꯅ ꯏꯟꯗꯤꯌꯥꯁꯦ ꯍꯥꯏꯗꯤ ꯂꯥꯟ ꯀꯩ ꯀꯩ ꯇꯧꯔꯕ ꯃꯇꯨꯡꯒꯤ ꯏꯀꯣꯅꯣꯃꯤ ꯗꯥꯎꯟ ꯌꯥꯝ ꯆꯠꯄꯗꯧ ꯌꯥꯝ ꯋꯥꯏ ꯆꯥꯟꯁꯤꯗꯅꯦ ꯃꯤꯗꯜ ꯀ꯭ꯂꯥꯁ ꯑꯗꯩ ꯐꯥꯔꯁ ꯀ꯭ꯂꯥꯁ ꯀꯥꯡꯕꯨꯁꯤꯅꯅꯦ ꯃꯣꯏ ꯐꯨꯔꯤꯁꯤꯡꯁꯦ ꯅꯪꯊꯣꯛ ꯅꯪꯊ ꯅꯪꯈꯣꯏ ꯑꯗꯨꯝ ꯃꯅꯝꯁꯨ ꯑꯗꯨꯝ ꯁꯤꯕ ꯉꯧ ꯉꯧꯔꯁꯨ ꯑꯗꯨꯝ ꯐꯖꯕ ꯑꯗꯨꯒ ꯑꯇꯣꯞꯄ ꯃꯤꯗꯜ ꯀ꯭ꯂꯥꯁ ꯏꯃꯨꯡꯁꯤꯡꯁꯤꯅ ꯃꯆꯨꯖꯦ ꯀꯔꯤ ꯍꯥꯏꯅꯤ ꯑꯥꯎꯠꯐꯏꯠ ꯈꯤꯇꯪ ꯆꯪꯉꯒ ꯃꯅꯝꯁꯨ ꯀꯩꯁꯨ ꯀꯣꯛꯇꯕꯗꯣ ꯑꯗꯨ ꯇꯧꯄꯗꯣ ꯍꯥꯏꯗꯤ ꯃꯣꯏꯗꯤ ꯁꯄ ꯁꯥꯄꯣꯟ ꯑꯈꯛ ꯂꯩꯇꯔꯤꯅꯦ ꯑꯩꯈꯣꯏꯒꯤ ꯌꯦꯗꯣ ꯃꯆꯨ ꯑꯃ ꯁꯨꯕꯗꯣ ꯃꯣꯔꯦ ꯁꯥꯄꯣꯟꯗꯣ ꯍꯣꯏ ꯍꯣꯏ ꯑꯗꯨꯅ ꯁꯨꯕꯗꯣ ꯀꯩꯁꯨ ꯀꯩꯅꯣ ꯇꯧꯗꯕꯅꯦ ꯃꯅꯝ ꯀꯩꯁꯨ ꯅꯝꯗꯦꯗꯅ ꯑꯝ ꯑꯩꯗꯤꯅꯦ ꯑꯌꯥꯝꯕ ꯁꯦꯞꯄꯣꯏꯅꯦꯕ ꯑꯗꯩ ꯍꯧꯖꯤꯛꯀꯤ ꯅꯨꯄꯥꯁꯦ ꯀꯦꯃꯦꯁꯇ꯭ꯔꯤꯗ ꯀꯩꯅꯣ ꯇꯧꯕ ꯃꯤ ꯑꯣꯏꯗꯣꯏꯅꯦꯕ ꯀꯩꯅꯣꯁꯤꯗ ꯃꯥꯁ ꯑꯥꯏ ꯇꯤ ꯑꯥꯏꯒꯨꯝꯕꯗ ꯀꯝꯄꯅꯤꯒꯨꯝꯅ ꯊꯕꯛ ꯇꯧꯕ ꯃꯥꯗꯤ ꯀꯦꯃꯤꯁꯇ꯭ꯔꯤꯗ ꯂꯤꯡꯕ ꯀꯦꯃꯤꯁꯇ꯭ꯔꯤꯌꯥꯟ ꯀꯩ ꯍꯥꯏꯇꯥꯔꯦ ꯑꯗꯨꯒꯨꯝꯕ ꯑꯣꯏꯗꯨꯕ ꯑꯩꯈꯣꯏ ꯕꯣꯇꯥꯅꯤꯛꯁ ꯀꯥꯡꯕꯨ ꯑꯗꯨꯃꯥꯏꯅ ꯃꯥꯖꯨ ꯃꯥꯏ ꯀꯝꯄꯅꯤꯗꯨ ꯊꯕꯛ ꯁꯨꯨꯝ ꯇꯧ ꯀꯥꯟꯗ ꯃꯥꯒꯤ ꯇꯣꯂꯣꯞꯁꯤꯅꯗꯤ ꯑꯗꯨꯝ ꯌꯨꯝꯁꯨ ꯀꯣꯟꯅꯗꯕ ꯍꯥꯏꯇꯥꯔꯦ ꯀꯣꯟꯒꯗꯕꯗꯤ ꯃꯥꯁꯤ ꯂꯥꯁꯦ ꯁꯨꯝ ꯈꯜꯂꯛꯄ ꯎꯝ ꯀꯔꯤ ꯇꯧꯔꯒ ꯃꯥꯒꯤꯁꯨ ꯀꯥꯟꯅꯕ ꯑꯗꯒꯤ ꯂꯝꯁꯤꯒꯤꯁꯨ ꯀꯥꯟꯅꯕ ꯈꯟꯕ ꯅꯨꯄꯥꯖꯦ ꯒꯨꯖꯔꯥꯠꯇꯩꯅꯦꯕ ꯑꯝ ꯀꯩꯅꯣ ꯀꯧꯋꯦꯕ ꯑꯝ ꯃꯥꯖꯦ ꯀꯔꯁꯟ ꯕꯥꯏ ꯍꯥꯏꯕ꯭ꯔꯥ ꯀꯩꯅꯣꯝ ꯀꯧꯕꯅꯦꯕ
ꯎꯝ
ꯑꯗꯣ ꯒꯨꯖꯔꯥꯠꯇꯅꯦꯕ ꯃꯥꯁꯦ ꯑꯗꯨ ꯃꯥ ꯁꯨꯃꯥꯏꯅ ꯁꯨꯝ ꯈꯜꯂ ꯀꯥꯟꯁꯤꯗ ꯀꯩꯅꯣꯁꯦ ꯑꯩꯈꯣꯏꯒꯤ ꯗꯤꯁꯇ꯭ꯔꯤꯛ ꯄꯥꯎꯗꯔꯁꯦ ꯑ ꯋꯥꯁꯤꯡ ꯄꯥꯎꯗꯔꯁꯦ ꯁꯤꯁꯦ ꯁꯤꯁꯦ ꯑꯣꯏꯅ ꯁꯥꯔꯒꯦꯅ ꯈꯟꯕ ꯋꯥꯁꯤꯡ ꯄꯥꯎꯗꯔꯗ ꯌꯥꯎꯔꯤꯁꯦ ꯀꯩꯁꯨ ꯅꯠꯇꯕ ꯃꯣꯏ ꯃꯆꯟ ꯑꯃꯅꯤ ꯈꯛꯇꯪꯗꯅ ꯊꯨꯝꯒ ꯀꯩꯅꯣꯒ ꯑꯗꯨ ꯁꯜꯐꯔ ꯑꯗꯨꯗ ꯑꯗꯨ ꯈꯛꯇꯪꯅꯦꯕ ꯑꯗꯨꯗꯩꯃ ꯈꯜꯂꯦ ꯁꯔꯞꯇꯨ ꯂꯩꯔ ꯁꯨꯝ ꯌꯦꯡ ꯀꯥꯟꯁꯤꯗ ꯃꯥꯅ ꯁꯤꯗꯤ ꯁꯥ ꯉꯝꯅꯤꯅ ꯈꯜꯂ ꯃꯥꯅ ꯄꯣꯠꯇꯨꯁꯨ ꯃꯦꯇꯔꯤꯌꯦꯜꯗꯨꯁꯨ ꯏꯍꯣꯡ ꯍꯍꯣꯡꯕ ꯑꯣꯏꯕꯒꯤ ꯃꯥꯅ ꯁꯥꯕ ꯍꯧꯔꯛꯏꯦ ꯁꯥꯕ ꯍꯧꯕ ꯀꯥꯟꯖꯤꯗ ꯎꯝ ꯃꯥꯁꯦ ꯃꯔꯛꯇꯅꯦ ꯃꯥꯒꯤ ꯃꯆꯥꯅꯨꯄꯤ ꯑꯃ ꯁꯤꯈꯤꯕꯖꯥꯠꯅꯦ ꯃꯆꯥꯅꯨꯄꯤꯁꯦ ꯅꯤꯔꯃꯥꯂꯥ ꯍꯥꯏꯕ꯭ꯔꯥ ꯀꯩꯅꯣꯝ ꯀꯧꯏ ꯍꯥꯏꯕꯅꯦꯕ ꯑꯗꯨꯏ ꯃꯃꯤꯡꯗꯨꯅꯦꯕ ꯃꯥꯅ ꯂꯧꯔꯒ ꯅꯤꯔꯃꯥ ꯊꯣꯛꯂꯤꯁꯦ ꯑꯗꯨꯒ ꯄꯤꯛꯆꯔꯗꯨꯗ ꯑꯉꯥꯡ ꯑꯃ ꯍꯥꯞꯄꯤꯗꯅ ꯑꯗꯨ ꯃꯥꯏ ꯃꯆꯥꯅꯨꯄꯤꯅꯦ ꯃꯥ ꯃꯥꯏ ꯃꯆꯥꯅꯨꯄꯤꯁꯦ ꯒꯨꯖꯔꯥꯠꯇ ꯐꯥꯎꯍꯟꯒꯦꯅ ꯈꯟꯈ꯭ꯔꯦꯕ ꯃꯥꯁꯦ ꯁꯔꯞꯁꯦ ꯁꯥꯔꯀꯥꯟꯖꯤꯗ ꯑꯍꯣꯡꯕ ꯃꯃꯟꯗ ꯂꯨꯄꯥ ꯑꯅꯤ ꯑꯅꯤꯗ ꯀꯦꯖꯤꯒ ꯂꯨꯄꯥ ꯑꯅꯤ ꯑꯅꯤꯗ ꯊꯥꯗꯣꯛꯄꯅꯦꯕ ꯊꯥꯗꯣꯛꯀꯥꯟꯁꯤꯗ ꯀꯩꯅꯣꯁꯤꯅ ꯌꯥꯝ ꯄꯥꯝꯕ ꯃꯌꯥꯝꯁꯤꯡꯁꯤꯅ ꯃꯥ ꯆꯠꯂꯒ ꯌꯣꯜꯂꯦ ꯍꯥꯏꯕ ꯃꯥ ꯊꯕꯛ ꯍꯟꯊꯗꯅ ꯆꯠꯂꯒ ꯌꯣꯜꯂꯦ ꯍꯥꯏꯌꯦꯕꯀꯣ ꯌꯦ ꯀꯥꯟꯗ ꯁꯤꯖꯤꯟꯅꯕ ꯍꯧꯔ ꯀꯥꯟꯁꯤꯗ ꯑꯗꯨꯝ ꯀꯣꯡꯒꯣꯟꯁꯨ ꯊꯣꯛꯑ ꯈꯣꯠꯂꯒ ꯑꯗꯨꯝ ꯁꯤꯖꯤꯟꯅꯕ ꯌꯥꯕ ꯑꯗꯒꯤ ꯃꯥꯁ ꯌꯥꯝ ꯊꯤꯅ ꯐꯦꯃꯁ ꯑꯣꯏꯈꯤ ꯊꯣꯛꯈꯤꯕꯅꯦꯕ ꯐꯦꯃꯁ ꯑꯣꯏꯔꯀꯥꯟꯗ ꯑꯗꯨꯏ ꯃꯇꯝꯗꯨꯗ ꯏꯟꯗꯤꯌꯥꯗ ꯊꯣꯛꯏꯁꯦ ꯑꯥ ꯀꯩꯅꯣꯒꯨꯝꯕ ꯁꯔꯞꯁꯦ ꯁ꯭ꯔꯐ ꯑꯦꯛꯁꯦꯜ ꯀꯥꯏꯅ ꯑꯗꯨ ꯑꯇꯥꯡ ꯑꯇꯥꯡꯕ ꯍꯥꯏꯗꯤ ꯃꯣꯏ ꯂꯨꯄꯥ ꯀꯩꯅꯣ ꯄꯤꯕ ꯀꯨꯟꯃꯉꯥꯒ ꯄꯤꯕ ꯑꯗꯨꯃꯥꯏꯅ ꯑꯗꯨ ꯃꯇꯝꯗ ꯀꯨꯟꯃꯉꯥꯒꯁ ꯌꯥꯝꯃꯤꯗꯅ ꯃꯥꯅ ꯂꯨꯄꯥ ꯑꯅꯤꯒꯤ ꯆꯥꯡꯗꯅꯤ ꯌꯣꯡꯂꯛꯏꯁꯦ ꯑꯩ ꯈꯦꯠꯅꯔꯗ ꯃꯌꯥꯝ ꯑꯗꯨ ꯂꯣꯏ ꯁꯤꯖꯤꯟꯅꯍꯧꯗꯦ ꯃꯣꯏꯒꯤ ꯀꯩ ꯁꯔꯞ ꯀꯩꯀꯁꯦ ꯂꯣꯏ ꯗꯥꯎꯟ ꯊꯠꯂꯛꯑꯕ ꯑꯇꯣꯞꯄꯁꯤꯡꯁꯦ ꯑꯗꯒꯤ ꯃꯥꯅꯒ ꯏꯁꯩꯁꯨ ꯐꯖꯗ꯭ꯔꯥ ꯅꯤꯔꯃꯥ ꯑꯦꯚꯥꯟꯁ ꯇꯧꯔꯀꯥꯟꯗꯒ ꯏꯁꯩꯁꯨ ꯐꯖꯕꯗꯨꯗ ꯃꯤꯁꯦ ꯑꯗꯨꯝ ꯄꯥꯝꯅꯩ ꯑꯗꯨꯅ ꯑꯦꯚꯔꯇꯏꯁꯁꯨ ꯐꯖꯅꯤꯅ ꯊꯥꯡꯅꯉꯩꯗꯤ ꯍꯧꯖꯤꯛꯇꯤ ꯑꯦꯕꯔꯗꯥꯏꯁ ꯇꯧꯕꯁꯦ ꯀꯩꯅꯣꯒꯥ ꯇꯧꯅꯗ꯭ꯔꯦ ꯑꯃ ꯀꯝꯄꯅꯤ ꯑꯃ ꯀꯝꯄꯅꯤ ꯑꯃ ꯁꯤꯖꯤꯟꯅꯔ ꯇꯧꯕꯦ ꯀꯩꯁꯨ ꯇꯧꯅꯗ꯭ꯔꯦꯗꯅ ꯊꯥꯏꯅꯗꯤ ꯎꯝ ꯃꯣꯏꯒꯤ ꯁꯤꯒꯤ ꯄꯥꯎꯗꯔꯁꯤꯗꯤ ꯁꯤ ꯀꯣꯛꯇꯦ ꯑꯈꯣꯏ ꯁꯤ ꯀꯨꯏꯔꯦ ꯇꯧꯅꯤꯗꯅ ꯑꯗꯨꯃꯥꯏꯅ ꯇꯧꯕꯗꯣ ꯑꯇꯣꯞꯄ ꯀꯝꯄꯅꯤꯁꯤꯡꯁꯤꯅ ꯃꯥꯏꯁꯦ ꯀꯃꯥꯏꯅ ꯇꯧꯔꯤꯖꯥꯠꯅꯣ ꯈꯣꯠꯂꯤꯖꯥꯠꯅꯣ ꯊꯤꯖꯤꯜꯂꯦ ꯊꯤꯖꯤꯜꯂꯀꯥꯟꯗ ꯃꯥꯏꯁꯦ ꯀꯩꯅꯣꯗꯤ ꯇꯧꯗꯕ ꯁꯔꯞꯁꯦ ꯌꯥꯝ ꯀꯟꯅ ꯀꯣꯛꯄꯗꯤ ꯑꯣꯏꯗꯦ ꯅꯤꯔꯃꯖꯦ ꯀꯨꯞ ꯑꯣꯏꯗꯕꯅꯦꯕ ꯑꯗꯨꯝ ꯆꯥꯡꯗ ꯁꯨ ꯌꯥꯕꯩ ꯋꯥꯅꯦꯕ ꯑꯗꯨꯒ ꯃꯅꯝꯁꯨ ꯀꯩꯁꯨ ꯅꯨꯡꯁꯤ ꯗꯕꯅꯦꯕ ꯑꯗꯨꯗꯤ ꯃꯤꯡꯖꯤꯡꯖꯤꯅ ꯃꯅꯝꯁꯨ ꯅꯨꯡꯁꯤ ꯃꯤꯗꯤ ꯁꯨꯕꯗꯣ ꯉꯧꯁꯨ ꯉꯧꯏꯤ ꯃꯥꯏꯗꯤ ꯑꯇꯣꯞꯄ ꯏꯟꯒ꯭ꯔꯤꯗ꯭ꯌꯦꯟ ꯉꯧꯅꯕ ꯀꯩꯀꯥ ꯁꯨꯝꯍꯥꯞꯇꯕ ꯍꯥꯏꯇꯔꯦ ꯑꯗꯩ ꯃꯤꯁꯤꯡꯁꯤꯅ ꯃꯥꯏ ꯁꯨꯃꯥꯏꯅ ꯁꯔꯞ ꯁꯥꯔꯗꯤ ꯑꯈꯣꯏꯖꯦ ꯄꯨꯡꯃꯥꯡ ꯃꯥꯡꯉꯅꯤ ꯑꯗꯨꯅ ꯎꯝ ꯁꯤꯒꯤ ꯃꯇꯨꯡꯗ ꯀꯩꯅꯣ ꯄꯨꯊꯣꯛꯄ ꯃꯥꯜꯂꯦ ꯃꯥꯏꯁꯦ ꯎꯝ ꯑꯥ ꯀꯩꯅꯣꯗꯣ ꯎꯝ ꯀꯩ ꯁꯔꯞꯅꯣ ꯄꯨꯊꯣꯛꯄ ꯑꯗꯨ ꯄꯨꯊꯣꯛꯀꯥꯟꯁꯤꯗ ꯕ꯭ꯂꯨ ꯆꯨꯔ ꯀꯩꯅꯣ ꯕ꯭ꯂꯨ ꯆꯨ ꯁꯔꯞ ꯑꯃ ꯂꯩꯕꯅꯤꯅꯦ ꯑꯗꯨ ꯄꯨꯊꯣꯛꯄꯅꯦꯕ ꯃꯣꯏꯅ ꯑꯗꯨ ꯄꯨꯊꯣꯛ ꯀꯥꯟꯁꯤꯗ ꯃꯉꯣꯟꯗꯩ ꯂꯨꯄꯥ ꯑꯍꯨꯝ ꯈꯛꯇꯪꯅꯤꯕ ꯍꯦꯟꯒꯠꯂꯤꯁꯦ ꯑꯗꯩꯗꯤ ꯃꯤ ꯃꯌꯥꯝꯖꯤꯅ ꯑꯗꯨ ꯑꯗꯨꯗꯨ ꯁꯤꯖꯤꯟꯅꯍꯧꯔꯛꯄ ꯍꯥꯏꯇꯥꯔꯦ ꯑꯗꯒꯤ ꯃꯤꯁꯤꯡꯁꯤꯅ ꯑꯗꯨ ꯑꯗꯨ ꯂꯣꯏꯔꯀꯥꯟꯗ ꯘꯔꯤꯁꯤ ꯑꯃꯨꯛ ꯄꯨꯊꯣꯔꯛꯄꯅꯦꯕ ꯘꯔꯤꯒꯁꯦ ꯑꯦꯕꯔꯗꯥꯏꯁꯇꯒꯗꯤ ꯐꯖꯗ꯭ꯔꯥ ꯘꯔꯤꯑꯅ ꯋꯥꯁꯤꯡ ꯄꯥꯎꯗꯔꯗꯣ
ꯎꯝ
ꯁꯥꯄꯣꯟ ꯀꯩꯀꯔꯥꯕꯨꯗꯤ ꯍꯥꯞꯄꯦꯕ ꯑꯗꯨ ꯃꯥꯅ ꯃꯥꯅꯅꯦ ꯄꯩꯁꯥꯁꯦ ꯃꯃꯜꯁꯦ ꯁꯨꯡ ꯍꯦꯟꯒꯠꯂꯣꯏ ꯃꯃꯜ ꯍꯦꯟꯒꯠꯇ꯭ꯔꯕꯅꯤꯅ ꯄꯣꯠ ꯆꯩꯁꯨ ꯍꯥꯞꯆꯤꯟꯕ ꯌꯥꯗ꯭ꯔꯦꯗꯅ ꯑꯗꯨꯃꯥꯏꯅ ꯇꯧꯔꯀꯥꯟꯗꯅꯦꯕ ꯃꯥ ꯃꯌꯥꯝꯁꯤꯡꯁꯤꯅ ꯃꯉꯣꯟꯗ ꯌꯦꯡꯁꯤꯜꯂꯛꯄꯗꯩꯅꯦꯕ ꯃꯥꯁꯦ ꯃꯨꯠꯈꯩꯁꯦ ꯇꯁꯦꯡꯅ ꯑꯗꯨꯒ ꯃꯥꯅ ꯃꯔꯛꯇꯨꯗ ꯕꯤꯖꯤꯅꯦꯁ ꯍꯩꯔꯒ ꯃꯔꯛꯇꯨꯗ ꯐꯠ ꯂꯥꯎꯅ ꯃꯥꯒꯤ ꯏꯟꯒ꯭ꯔꯤꯗꯤꯌꯦꯟ ꯑꯇꯣꯞꯄ ꯀꯩ ꯀꯩ ꯍꯥꯞꯆꯤꯜꯂꯒ ꯇꯧꯔꯝꯃꯗꯤ ꯃꯥꯁꯨ ꯑꯗꯨꯝ ꯂꯩꯔꯝ ꯑꯗꯨꯝꯅꯦ ꯍꯧꯖꯤꯛ ꯃꯇꯝꯁꯦ ꯂꯣꯏꯔꯒ ꯀꯣꯟꯊꯪꯗ ꯃꯥꯁꯦ ꯃꯨꯠꯈ꯭ꯔꯦꯀꯣ ꯄꯨꯡꯃꯨꯠ ꯃꯨꯠꯈ ꯀꯥꯟꯁꯤꯗ ꯀꯩꯅꯣꯅ ꯑꯃꯨꯛ ꯇꯇꯤ ꯔꯣꯁꯟ ꯑꯃꯨꯛ ꯑꯦꯕꯔꯗꯥꯏꯁ ꯇꯧꯋꯤꯗꯅ ꯅꯤꯔꯃꯥ ꯑꯦꯗꯚꯥꯟꯁ ꯍꯥꯏꯅ ꯑꯗꯨꯁꯨ ꯑꯗꯨꯝ ꯐꯥꯎꯈꯤꯗ꯭ꯔꯕꯅꯦꯕ ꯇꯣꯛꯈ꯭ꯔꯕꯅꯦꯕ ꯑꯗꯨꯃꯥꯏꯅ ꯇꯧꯔꯒꯅꯦ ꯃꯥꯏ ꯃꯨꯠꯈꯖꯤꯛ ꯏꯟꯗꯤꯌꯥ ꯄꯨꯝꯕꯁꯦ ꯁꯤꯟ ꯊꯨꯡꯉꯝꯃꯝꯅꯦꯕ ꯃꯥꯏ ꯅꯤꯔꯃꯥꯁꯦ ꯁꯤꯅꯤꯗ ꯕꯤꯖꯤꯅꯦꯁꯀꯤ ꯑꯥꯏꯗꯤꯌꯥꯗꯣ ꯍꯥꯏꯗꯤ ꯃꯇꯝꯒ ꯆꯨꯅꯅ ꯍꯥꯞꯆꯤꯟꯕꯗꯣ ꯃꯥꯟꯅꯦ ꯑꯩꯒꯤꯗꯤ ꯁꯤ ꯁꯨꯝ ꯇꯧꯅꯤ ꯍꯥꯏ ꯆꯨꯝ ꯆꯤꯡ ꯃꯥꯒꯤ ꯋꯥꯁꯛ ꯑꯃꯗꯤ ꯂꯩ ꯍꯥꯏꯕꯀꯣ ꯁꯔꯞꯁꯦ ꯑ ꯎ ꯅꯨꯡꯉꯥꯏꯖꯗꯤ ꯑꯗꯨꯝ ꯍꯟꯕꯤꯔꯛꯑꯣ ꯂꯨꯄꯥ ꯑꯅꯤ ꯑꯗꯨꯝ ꯍꯟꯖꯒꯦ ꯈꯣꯠꯆꯒꯦꯒ ꯍꯥꯏꯕꯗꯣ ꯑꯗꯨꯃꯥꯏꯅ ꯑꯗꯨꯝ ꯍꯥꯏ ꯍꯥꯏꯕ ꯍꯥꯏꯗꯤ ꯃꯉꯣꯟꯗ ꯑꯅꯧꯕ ꯍꯥꯞꯆꯤꯟꯗꯕꯗꯨꯗꯨꯗꯩꯅꯦꯕ ꯃꯥ ꯃꯨꯠꯈ꯭ꯔꯤꯁꯦ ꯃꯇꯝꯒ ꯆꯥꯟꯅꯅ ꯑꯅꯧꯕ ꯍꯥꯞꯆꯟꯕꯖꯦ ꯗꯔꯀꯥꯔ ꯌꯥꯝ ꯇꯥꯏꯑꯦ
ꯃꯇꯥꯡ ꯃꯇꯡꯒꯤ ꯀꯣꯛ ꯄꯨꯊꯣꯛꯄ
ꯃꯥꯅ‌ꯦ ꯃꯇꯝ ꯃꯇꯝꯒꯤ ꯀꫭꯛ ꯄꯨꯊꯣꯛꯄ ꯄꯩꯁꯥ ꯑꯗꯨꯝ ꯐꯪꯉꯦ ꯑꯗꯨꯏꯗꯤ꯫
ꯑꯗꯞ
ꯎꯝ ꯄꯩꯁꯥ ꯄꯩꯁꯥ ꯈꯔ ꯂꯩꯔꯀꯥꯟꯗ ꯎꯝ ꯀꯩꯅꯣ ꯇꯧꯁꯦ ꯎꯝ ꯐꯔꯦ ꯐꯔꯦ ꯃꯤꯠ ꯑꯥ ꯄꯤꯁꯨꯝ ꯌꯦꯛꯅꯕ ꯇꯨꯔꯗꯣ
ꯎꯝ
ꯑꯗꯨꯃ ꯂꯩꯁꯦ
ꯄꯤꯁꯨꯝ ꯌꯦꯡꯅꯕꯗꯨꯗꯤ ꯀꯩ ꯀꯝꯄꯅꯤꯒꯤꯅꯣ
ꯈꯣꯡꯗ ꯑꯐꯕꯃ ꯑꯐꯕ ꯑꯃ ꯍꯧꯖꯤꯛꯀꯥꯟꯁ ꯄꯣꯠꯁꯦ ꯌꯥꯝ ꯁꯤꯖꯤꯟꯅꯗ꯭ꯔ ꯁꯨꯅꯦ ꯎꯝ ꯑꯐꯕ ꯑꯃ ꯁꯤꯖꯤꯟꯅꯒꯦ ꯍꯥꯏꯕꯒꯤ ꯋꯥꯈꯜ ꯂꯥꯛꯑꯦꯕ ꯍꯥꯟꯅꯗꯤ ꯃꯌꯥꯝ ꯊꯝꯃ ꯑꯗꯨꯗꯨ ꯇꯧꯔꯝꯃꯤꯗꯅ
ꯑꯗꯨꯅꯦꯝ
ꯀ꯭ꯋꯥꯂꯤꯇꯤꯗ ꯆꯠꯂꯦ ꯍꯧꯖꯤꯛ
ꯑꯖꯤꯛꯇꯤ ꯅꯨꯄꯤ ꯒꯩꯖꯨ ꯑꯝꯇ ꯄꯪꯅꯗ꯭ꯔꯦ
ꯎꯝ ꯂꯣꯏꯖꯨ ꯀꯦꯕ ꯍꯩꯅꯔꯗ꯭ꯔꯣ
ꯑꯗꯨꯅꯦ ꯅꯪꯖꯨ ꯍꯩꯔꯦ ꯀꯔꯦꯌꯥꯟ ꯃꯦꯀꯞꯇ
ꯎꯝ ꯅꯪ ꯑꯂꯨ ꯃꯥꯜꯂ ꯑꯗꯨꯝ ꯊꯣꯛꯑꯣ ꯅꯪ
ꯑꯩꯖꯨ ꯀ‌ꯦꯔꯛꯈꯤꯅꯤ
ꯎꯝ
ꯑꯩꯁꯨ ꯋꯥꯟꯗꯦ
ꯎꯝ ꯅꯋꯥ ꯂꯥꯛꯑꯒ ꯅꯪꯗꯤ
ꯅꯪꯅ ꯇꯧꯔꯛꯄ꯭ꯔꯥ ꯇꯣ ꯑꯩꯅ ꯇꯧꯔꯛꯄ꯭ꯔꯥ ꯀꯣꯜꯖꯦ
ꯑꯩꯅ ꯇꯧꯔꯛ ꯀꯨꯝ ꯇꯧꯗꯥꯏꯅꯦ ꯉꯥꯏꯈꫭꯀꯣ ꯀꯛꯀ‌ꯦ